ꯋꯥꯕꯨ
ꯃꯥ ꯗꯦꯇ ꯃꯤꯒꯤ ꯀꯔꯤ ꯀꯔꯤ ꯇꯧꯕꯒꯦ ꯉꯥꯡꯅꯕꯁꯤꯁꯨ ꯅꯨꯡꯉꯥꯏ
ꯇꯧꯔꯤꯉꯩꯁꯤꯗꯃꯤ ꯋꯥꯏ ꯑ ꯍꯥꯏ ꯎ ꯌꯦꯡꯍꯧꯗꯦ ꯑꯃ ꯅꯍꯥꯛ ꯑꯔꯥꯟꯕ ꯌꯥꯎꯕ꯭ꯔꯥ ꯇꯧꯕꯗꯣ
ꯑꯥ
ꯈꯤꯗꯤ ꯌꯦꯁꯤ
ꯎꯝ ꯀꯩꯅꯣꯇꯧꯔꯦ ꯑꯩꯈꯣꯏꯅ ꯈꯔ ꯉꯥꯡꯅꯒꯣꯅ ꯇꯧꯕꯖꯥꯠꯅꯤ ꯉꯁꯤꯒꯤ ꯑꯅꯤ ꯁꯨꯔꯦ ꯅꯪꯒꯤ ꯃꯥꯡꯉꯤꯁꯦ
ꯆꯨꯔꯤ ꯍꯣꯡꯒꯅꯤ
ꯍꯣꯏꯅꯦ ꯑꯗꯨꯕꯨꯗꯤꯅꯦ ꯑꯩꯈꯣꯏꯅ ꯉꯁꯥꯏ ꯀꯩꯅꯣ ꯃꯦꯒꯤ ꯆꯥꯈꯤꯕꯗꯣ ꯇꯨꯝꯅꯕ ꯑꯣꯏꯕ ꯖꯥꯠꯅꯤ ꯑꯩꯗꯤ ꯄꯨꯛꯁꯨ ꯑꯗꯨꯨꯝ ꯆꯥꯛ ꯂꯥꯝ ꯑꯗꯨ ꯑꯩꯗꯤ
ꯎꯝ ꯏꯆ‌ꯦ ꯅꯪ ꯋꯥꯔꯝꯃꯅꯤ ꯅꯨꯡꯉꯥꯏꯇ‌ꯦ
ꯋꯥꯗ‌ꯦꯗ
ꯀꯔꯤ ꯀꯔꯤ ꯀꯃꯥꯏꯅ ꯇꯧꯕ ꯅꯣꯏꯗꯨ ꯁꯨꯇꯤꯗꯣ ꯈꯔ ꯈꯔ ꯊꯥꯕꯤꯔꯤꯗꯤ ꯐꯗꯧꯅꯤꯉ‌ꯣ ꯅꯣꯏꯁꯦ ꯅꯣꯏ ꯑꯣꯖꯥ ꯅꯣꯏꯗ ꯅꯣꯏ ꯑꯣꯖꯥꯒꯩꯗ ꯍꯥꯏꯅꯧ ꯌꯥꯗ꯭ꯔꯥ ꯅ‌ꯣꯡꯃꯗ ꯁꯕꯖꯦꯛ ꯄꯦꯄꯔ ꯑꯅꯤ ꯍꯥꯏꯗꯤ ꯀ꯭ꯂꯥꯁꯇꯣ ꯑꯅꯤ ꯑꯍꯨꯝ ꯇꯧꯁ‌ꯦ ꯑꯗꯨꯀꯥꯟꯗ ꯈꯔ ꯂꯦꯞꯁꯤꯅ ꯍꯥꯏꯅꯧ ꯌꯥꯗ꯭ꯔꯥ ꯅꯣꯏ ꯅꯨꯡꯇꯤꯒꯤ ꯆꯠꯄ ꯂꯣꯏꯔ
ꯎꯝ ꯏꯆ‌ꯦ ꯑꯗꯨꯕꯨꯗꯤ ꯁꯨꯃꯥꯏꯅ ꯇꯧꯕ ꯑꯣꯖꯥꯈꯩꯁꯦ ꯍꯥꯏꯗꯤ ꯃꯣꯏꯒꯤ ꯀꯩꯅꯣ ꯂꯩꯌꯦꯕ ꯄꯨꯡ ꯑ ꯁꯨꯝ ꯑꯅꯤꯗꯣ ꯀꯣꯂꯦꯖꯁꯨ ꯑꯗꯒꯤ ꯄꯤ ꯖꯤꯁꯨ ꯂꯣꯏ ꯌꯥꯎꯋꯤꯗꯅ ꯒ꯭ꯔꯦꯖꯨꯦꯁꯟꯁꯨ ꯇꯥꯛꯄꯗꯣ ꯑꯗꯨꯅꯅꯦ ꯃꯣꯏ ꯃꯇꯝꯗ‌ꯣ ꯂꯩ
ꯅꯣꯏꯒꯤꯁꯨ ꯈꯔ ꯈꯟꯕꯤ ꯌꯥꯏꯗꯅ
ꯃꯇꯝꯗꯣ ꯂꯩꯇꯦ ꯍꯥꯏꯌꯦꯕ ꯑꯗꯨꯏ ꯃꯣꯏꯅ ꯄꯨꯡ ꯑꯅꯤ ꯍꯧꯁꯦ ꯑꯗꯨꯒꯤ ꯃꯇꯝꯗꯣ ꯂꯩꯇꯕꯒꯤ ꯑꯣꯖꯥ ꯁꯤꯟꯗꯣꯛꯅꯕꯀꯥꯟꯗ ꯑꯗꯨꯃꯥꯏꯅ ꯇꯧꯕ ꯑꯗꯨꯒꯤꯅꯤ ꯑꯗ‌ꯣ ꯂꯣꯏꯗꯧꯕ ꯁꯕꯖꯦꯛ ꯄꯦꯄꯔ ꯌꯥꯎꯔꯛꯑꯦ ꯈꯔ ꯅꯠꯇ‌ꯦ ꯌꯨꯅꯤꯠ ꯈꯔ ꯂꯣꯏꯗꯧꯕ ꯌꯥꯎꯅꯔꯝꯃꯅꯤ
ꯅꯣꯏ ꯑꯣꯖꯥ ꯀꯌꯥꯥꯅ ꯇꯥꯛꯏꯅꯣ
ꯁ‌ꯦ ꯑꯣꯖꯥ ꯄꯥꯒ‌ꯦ ꯄꯨꯂꯞ ꯄꯥꯕꯗ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯇꯔꯥ ꯇꯔꯥ ꯇꯔꯥꯃꯥꯊꯣꯏ ꯁꯨꯃꯥꯏꯅ ꯇꯔꯥꯅꯤꯊꯣꯏ ꯑꯃꯨꯛ ꯑꯇꯣꯞꯄ ꯑꯣꯖꯥꯁꯨ ꯌꯥꯎꯅꯤꯀꯣ ꯀꯣꯔꯒꯤꯗꯤ ꯖꯤꯑꯣꯂꯣꯖꯤ ꯏꯟꯚꯥꯏꯔꯣꯟꯃꯦꯟ ꯄꯨꯟꯕꯒꯤ
ꯇꯤꯟꯅꯔꯛꯇ꯭ꯔꯕ‌ꯣ
ꯌꯨꯃꯦꯟꯗ ꯌꯨꯃꯦꯟꯗ
ꯑ
ꯌꯨꯃꯦꯅ‌ꯣ ꯃꯥ ꯊꯦꯡꯅ ꯊꯦꯡꯅ ꯂꯥꯛꯑꯦ ꯉꯁꯤꯁꯨ ꯊꯦꯡꯅ ꯂꯥꯛꯑꯦ ꯅꯍꯥꯟꯇꯪꯅꯤ ꯑꯍꯥꯟꯕ ꯂꯥꯛꯄ ꯅꯨꯃꯤꯠꯇꯣ ꯑꯩꯅ ꯁꯨꯝ ꯊꯥꯡꯃꯩꯕꯟ ꯂꯥꯛꯄꯩ ꯊꯦꯡꯅꯕ ꯑꯩ ꯍꯧꯖꯤꯛꯀꯥꯟ ꯊꯥꯡꯃꯩꯕꯟ ꯆꯠꯇ꯭ꯔꯦ ꯂꯥꯛꯇꯦ ꯍꯥꯏꯔꯒ ꯏꯆꯦ ꯂꯥꯏꯅꯦ ꯂꯠꯑꯦꯕ
ꯅꯠꯇ꯭ꯔꯒꯅ ꯃꯥꯗꯣ ꯔꯦꯟ ꯀꯨꯝꯕꯗ ꯂꯩꯔꯛꯄ ꯑꯣꯏꯔꯝꯕꯁꯨ ꯌꯥꯏ ꯕꯤꯁꯅꯨꯄꯨꯔꯗꯒꯤ ꯅꯨꯡꯇꯤꯗ ꯂꯥꯛꯑꯗꯤ ꯃꯥ ꯁꯤꯔꯅꯤ
ꯑꯗꯨ ꯂꯥꯛꯄ ꯃꯥꯜꯂꯦ ꯏꯆꯦ ꯃꯥꯗꯣ ꯀꯩꯅꯣ ꯇꯧꯋꯦ ꯏꯔꯤꯛꯁ‌ꯣ ꯇ‌ꯣꯡꯐꯝꯗꯨ ꯅꯒꯥꯝꯄꯥꯜꯗꯩ ꯑꯗꯨꯝ ꯇꯣꯡꯉꯛꯑꯦ ꯑꯩꯒ ꯇꯣꯡꯃꯤꯟꯅꯔꯛꯑꯦ ꯍꯥꯏꯕ ꯉꯍꯥꯟꯁꯨ
ꯅꯠꯇ‌ꯦ ꯀꯩꯁꯥꯝꯄꯥꯠꯒꯨꯝꯕꯗ ꯔꯦꯟꯇ ꯂꯩꯔꯝꯕꯁꯨ ꯌꯥꯏ
ꯂꯩꯔꯝꯗꯣꯏ ꯃꯥꯟꯗ꯭ꯔꯤꯁꯤꯅꯅꯦ ꯏꯆꯦ ꯑꯩꯈꯣꯏ ꯏꯃꯥꯟꯅꯕꯤ ꯑꯃ ꯕꯤꯁꯅꯨꯄꯨꯔꯗꯩ ꯑꯃ ꯌꯥꯎꯔꯝꯃꯦꯕꯀꯣ ꯑꯟꯖꯂꯤꯅ ꯃꯥꯁꯨ ꯑꯗꯨꯝ ꯂꯥꯛꯑꯦ ꯍꯥꯏꯕ ꯅꯨꯡꯇꯤ ꯊꯥꯏꯅ
ꯈꯪꯗ꯭ꯔ‌ꯦ ꯑꯗꯨꯗꯤ ꯕꯤꯁꯅꯨꯄꯨꯔ ꯕꯖꯥꯔꯗꯩꯗꯤ ꯑꯣꯏꯕꯅꯤ ꯃꯥꯁ‌ꯦ
ꯑꯗꯨꯏ ꯑꯣꯏꯔꯝꯕꯁꯨ ꯌꯥꯏ ꯑꯩꯅ ꯋꯥꯏ ꯍꯥꯏꯁꯤꯅ ꯀꯩꯁꯥꯝꯄꯥꯛꯀꯨꯝꯕ ꯂꯩꯗꯤ ꯃꯥ ꯈꯔ ꯅꯛꯄꯁꯨ ꯌꯥꯏꯗꯅ
ꯌꯥꯏ
ꯅꯛꯇꯕ ꯃꯥꯜꯂꯦ ꯃꯥꯗꯣ ꯑꯗꯨꯝ ꯊꯦꯡꯉꯦꯕ ꯉꯍꯥꯟꯗꯤ ꯇꯣꯡꯃꯤꯟꯅꯔꯛꯄ ꯑꯩꯒ ꯑꯗꯨꯗ ꯑꯩꯅ ꯁꯨ ꯑꯩꯅ ꯁꯨꯃꯥꯏꯅ ꯍꯥꯟꯅ ꯈꯜꯂꯨꯕ ꯃꯥꯁꯦ ꯑꯩꯅ ꯑꯩꯈꯣꯏꯒꯤꯅ ꯀꯔꯤꯝ ꯈꯪꯗꯦꯀꯣ ꯑꯗꯨꯒ ꯃꯥꯗꯣ ꯑꯥꯏ ꯀꯥꯔꯁꯤꯗ ꯑꯩꯅ ꯀꯔꯤꯒꯤ ꯁꯥꯏꯕꯦꯠ ꯌꯦꯡꯕꯀꯥꯟꯁꯤꯗ ꯙꯅꯃꯟꯖꯨꯔꯤ ꯌꯨꯅꯤꯚꯔꯁꯤꯇꯤ ꯃꯅꯤꯄꯨꯔꯅ ꯊꯥꯕꯗꯣ ꯃꯈꯥꯗꯥ
ꯑꯥ
ꯃꯅꯤꯄꯨꯔꯇꯪ ꯎꯔꯕ ꯑꯣ ꯃꯥꯁꯦ ꯃꯅꯤꯄꯨꯔꯤ ꯗꯤꯄꯥꯔꯠꯃꯦꯟ ꯑꯣꯏꯔ ꯃꯥꯜꯂꯦ ꯁꯤꯅꯦ ꯑꯩꯅ ꯈꯜꯂꯤꯁꯦ ꯑꯗꯨ ꯀꯥꯟꯗ ꯑꯇꯣꯞꯄꯗꯤ ꯌꯥꯝ ꯄꯥꯛꯅ ꯑꯩꯈꯣꯏ ꯃꯇꯝꯗꯨꯗ ꯀꯩꯅꯣ ꯑꯣꯏꯕꯗꯣ ꯄꯨꯡ ꯑꯃ ꯍꯥꯏꯁꯤꯗꯗꯤ ꯅꯨꯡꯁꯥ ꯁꯥꯕ ꯃꯇꯝ ꯑꯣꯏꯕꯅꯤꯅ ꯌꯥꯝ ꯀꯟꯅ ꯃꯤꯗ‌ꯣ ꯂꯥꯛꯅꯗꯦꯕ ꯑꯗꯨꯗ ꯑꯩꯅ ꯑꯣ ꯃꯅꯤꯄꯨꯔꯗꯨꯁꯨ ꯀꯂꯥꯁ ꯍꯧꯔ ꯃꯥꯜꯂ‌ꯦ ꯁꯤꯅꯦꯕ
ꯑꯥ
ꯑꯗꯨꯃꯥꯏꯅ ꯈꯟꯈꯤꯕ ꯑꯗꯨꯒꯤ ꯑꯗꯨꯒ ꯑꯥ ꯃꯥꯖꯦ ꯑꯩꯅ ꯑꯩꯅ ꯁꯨꯝꯗ ꯀꯣꯏꯁꯜꯂ ꯐꯥꯎꯏꯜꯂ ꯂꯥꯛꯄ ꯑꯗꯨ ꯃꯥ ꯍꯥꯟꯅ ꯆꯠꯈ꯭ꯔꯦ ꯃꯥ ꯑꯦꯊ꯭ꯔꯣꯄꯣꯖꯤ ꯗꯤꯄꯥꯔꯃꯦꯟꯗꯤ ꯀꯅꯥꯅꯣ ꯍꯥꯏꯅ ꯆꯪꯈ꯭ꯔꯦꯁꯤꯡꯕꯁꯦ ꯑꯩꯈꯣꯏ ꯃꯥꯁꯦ ꯀꯩꯅꯣ ꯏꯟꯚꯥꯏꯔꯣꯟꯃꯦꯟꯇꯦꯜ ꯁꯥꯏꯟꯁ ꯑꯣꯏꯌꯦ ꯃꯥꯅ
ꯎꯝ
ꯑꯗꯨꯀꯥꯟ ꯑꯗꯨꯗ ꯑꯣꯖꯅ ꯍꯪ ꯑꯥ ꯃꯃꯤꯡ ꯍꯪꯕ ꯗ ꯃꯥꯏ ꯃꯃꯤꯡꯗꯣ ꯑꯃ ꯌꯤꯃꯦꯟ ꯍꯥꯏꯕꯁꯦ ꯑꯃ ꯌꯥꯝ ꯀꯟꯅ ꯀꯩꯅꯣ ꯑꯣꯏꯗꯦꯗꯅ ꯀꯧꯅꯗꯦꯗꯅ ꯑꯩꯗꯤ ꯑꯍꯥꯝꯕꯗꯠ ꯇ꯭ꯔꯥꯏꯕ ꯀꯨꯝꯕ ꯃꯥꯜꯂꯨꯔꯦ ꯃꯥꯗ ꯃꯃꯤꯡ ꯗꯣ ꯆꯦ ꯔꯦꯅꯨ ꯑꯩ ꯏꯁꯤꯡ ꯕꯣꯇꯔ ꯂꯤꯇꯔ ꯃꯈꯥꯏ ꯑꯝ ꯊꯛꯄ ꯂꯣꯏꯔꯦ
ꯑꯣ ꯑꯩꯗꯤ ꯉꯁ ꯏꯁꯤꯡ ꯌꯥꯝ ꯄꯥꯛ ꯊꯛꯇꯔꯤ ꯅꯆꯦꯅ ꯉꯍꯥꯟ ꯂꯥꯏꯕꯦꯔꯤꯗ ꯂꯩꯕ ꯏꯁꯤꯡꯗꯣ ꯑꯔꯩꯕ ꯃꯥꯜꯂꯦ ꯍꯥꯏꯔꯛꯄꯗꯩ ꯑꯩ ꯏꯁꯤꯡꯖꯦ ꯇꯟꯗꯅ ꯊꯛꯇ꯭ꯔꯦ ꯂꯥꯏꯕꯦꯔꯤꯗ
ꯑꯩꯁꯨ ꯉꯁꯤ ꯏꯁꯤꯡ ꯉ ꯍꯥꯜꯂꯛꯀꯦ ꯇꯧꯅꯤ ꯈꯣꯏ ꯗꯤꯄꯥꯔꯃꯦꯟꯒꯤ ꯏꯁꯤꯡꯗꯣ ꯌꯥꯝ ꯌꯥꯍꯧꯗ꯭ꯔꯕ
ꯏꯁꯤꯡ ꯂꯩꯔꯤ ꯑꯩꯉꯣꯟꯗꯒꯤ ꯏꯁꯤꯡ ꯅꯉꯣꯟꯗ ꯈꯔ ꯄꯤꯊꯣꯛ ꯌꯥꯅꯤ
ꯑꯗꯣ ꯐꯤꯜꯇꯔ ꯀꯩꯅꯣꯗꯣ ꯊꯝꯃꯦꯕ ꯑꯃ ꯏꯁꯤꯡ ꯑꯏꯤꯡꯕ ꯇꯥꯅꯤꯡꯉꯒꯅ ꯑꯁꯥꯕ ꯇꯥꯅꯤꯡꯉꯒ ꯇꯧꯕꯗꯣ ꯅꯣꯔꯃꯦꯜꯒꯤꯗꯣ
ꯏꯁꯄꯦꯟꯁꯔ
ꯇ ꯈꯣꯏ ꯑꯌꯤꯡꯕ ꯌꯥꯄꯅꯦ ꯉꯔꯥꯡꯗꯤ ꯑꯗꯣ ꯉꯁꯤꯗ ꯌꯥꯔꯀꯦ ꯇꯧꯔ ꯏꯁꯤꯡ ꯌꯥꯝ ꯌꯥꯎꯝꯗ꯭ꯔꯦ ꯈꯇꯪ ꯊꯥꯂꯥꯏ
ꯏꯁꯇꯤꯜꯒꯤꯗꯨꯔꯣ ꯅꯪ ꯍꯥꯏꯖꯦ
ꯏꯁꯇꯤꯜꯒꯤ ꯅꯠꯇꯦ ꯏꯆꯦ ꯑꯃ ꯑꯥꯍꯣꯏ ꯀ꯭ꯂꯥꯁꯇꯤꯛ ꯀꯤꯗꯣ ꯍꯣ ꯍꯣꯏ ꯑꯥꯏꯪꯕ ꯇꯥꯅꯤꯡꯉꯒꯅ ꯈꯣ
ꯑꯣ ꯑꯣ ꯍꯣ ꯍꯣꯏ ꯍꯣ ꯍꯣꯏ ꯑꯈꯣꯏ ꯑꯗꯨꯗꯤꯅꯦ ꯈꯣꯏꯅ ꯀꯣꯂꯦꯖ ꯇꯝꯕ ꯀꯥꯟꯗꯗꯤ ꯀꯨ ꯀꯨꯂꯔ ꯇꯥꯏꯞꯇ ꯑꯃ ꯑꯆꯧꯕ ꯑꯃ ꯊꯝꯃꯦꯕꯀꯣ ꯗꯤꯄꯥꯔꯠꯃꯦꯟ ꯀꯩꯅꯣ ꯐ꯭ꯂꯣꯔ ꯐ꯭ꯂꯣꯔ ꯈꯨꯗꯤꯡꯒꯤ ꯊꯝꯃꯦꯕꯀꯣ ꯈꯣꯏꯗ ꯏꯁꯤꯡ ꯑꯗꯩ ꯌꯨꯝ ꯌꯥꯔꯒ ꯑꯏꯪꯕ ꯊꯛꯑꯦ ꯑꯗꯨꯒꯅꯦ ꯔꯦꯟꯇ ꯍꯟꯕ ꯀꯥꯟꯗ ꯏꯁꯤꯡꯖꯤ ꯌꯥꯔ ꯄꯨꯔꯅꯤ ꯗꯨꯒ ꯀꯥꯏꯔꯒ ꯊꯛꯑꯦ
ꯑꯣ ꯑꯩꯈꯣꯏꯒꯤꯗꯤ ꯏꯆꯦ ꯇꯧꯋꯦ ꯗꯤꯄꯥꯔꯠꯃꯦꯟ ꯑꯄꯤꯛꯄꯅꯦ ꯑꯈꯣꯏ ꯗꯤꯄꯥꯔꯠꯃꯦꯟꯗꯣ ꯌꯥꯝꯅ ꯁꯨꯔꯨꯡꯒꯤꯗ ꯈꯔ ꯃꯝꯃꯒ ꯇꯧꯕꯗꯣ ꯑꯈꯣꯏꯗꯤ ꯍꯟꯗꯛꯀꯤ ꯆꯪꯕ ꯀꯥꯟꯗ ꯑꯃ ꯃꯤꯒ ꯊꯦꯠꯂꯒꯟꯗꯦ ꯇ꯭ꯔꯥꯏꯐꯀꯤ ꯀꯩꯅꯣ ꯊꯥ ꯂꯩꯑꯕ ꯃꯌ꯭ꯨꯖꯝ ꯒꯤꯗ
ꯎꯝ ꯑꯥꯗ
ꯑꯗ ꯀꯤꯌꯦ ꯌꯣꯡꯖꯨ ꯌꯥꯝꯂꯩ
ꯌꯣꯡꯗꯦ ꯃꯣꯏꯗꯤ ꯑꯇꯤꯕꯔꯨ ꯅꯨꯉꯣꯏ
ꯌꯣꯉꯗꯤ ꯑꯍꯤꯡ ꯑꯣ ꯅꯠꯇꯦꯀꯣ ꯑꯁꯥꯕ ꯃꯤꯁꯨ ꯑꯁꯥꯕ
ꯐꯗ
ꯑꯗꯨ ꯏꯁꯀꯦ ꯂꯩꯇꯟꯗꯣ ꯑꯁꯦꯡꯕ ꯍꯥꯏꯗꯤ ꯑꯁꯥꯕ ꯅꯠꯇꯕ ꯃꯤ ꯑꯁꯦꯡꯕꯗꯣ ꯑꯗꯨ ꯂꯩꯌꯦ ꯑꯩꯈꯣꯏ ꯑꯗꯨꯝ ꯄꯥꯏꯁꯅꯩꯅꯦ ꯐꯛꯇꯤ ꯀꯦꯜꯗ ꯑꯣꯏꯗ
ꯏꯁꯥꯒꯤ ꯕꯣꯗꯤꯒꯤꯗꯣ ꯇꯥꯛꯄꯒꯤꯔꯕ
ꯑꯥ ꯑꯥ
ꯁꯔꯨ ꯁꯔꯥ ꯌꯣ ꯄꯔꯣꯏ ꯔꯤꯞꯁ ꯀ ꯀ ꯇꯧꯕ ꯌꯥꯕ꯭ꯔꯥ
ꯑꯥꯔ ꯗꯤꯞꯁ ꯌꯥꯎꯏ ꯑꯗꯒꯤ ꯈꯨꯠꯀꯤꯁꯤꯒꯤ ꯈꯨꯠꯇ ꯌꯥꯎꯔꯤꯕ ꯍꯤꯌꯨꯃꯦꯔꯁ ꯊꯤꯕꯤꯌꯥ ꯀꯩꯀꯥꯗꯤ ꯂꯣꯏꯅ ꯐꯤꯌꯃꯔꯗ ꯌꯥꯎꯔꯤꯕ ꯀꯩꯀꯥ
ꯑꯩꯈꯣꯏ ꯃꯤꯑꯣꯏꯕꯅ ꯇꯧꯕꯒꯤ ꯑꯦꯛꯇꯤꯚꯤꯇꯤꯁꯁꯤꯀꯣ ꯑꯦꯟꯊ꯭ꯔꯣꯄꯣꯖꯤꯦꯅꯤꯛ ꯗꯦꯕꯤꯇꯤꯁ ꯀꯅ ꯍꯥꯏ
ꯑꯥ ꯑꯥ ꯑꯗꯨꯅꯦ ꯑꯩꯈꯣꯏꯅꯦ ꯁꯤ ꯀꯩꯅꯣꯁꯨ ꯌꯥꯎꯋꯦ ꯑꯥꯔꯒꯣꯅꯣꯃꯤꯁꯔꯤꯗꯣ ꯍꯥꯏꯗꯤ ꯑꯔꯒꯣꯅꯣꯃꯤꯤ ꯑꯃ ꯑꯩꯈꯣꯏꯁꯦ ꯃꯤꯅ ꯊꯕ ꯑꯃ ꯁꯤꯖꯤꯟꯅꯕꯗꯣ ꯍꯥꯏ ꯎ ꯃꯅꯤꯄꯨꯔ ꯍꯥꯀꯗꯦ ꯇꯧꯗꯅ ꯍꯔꯤ
ꯍꯥ
ꯁꯤꯔꯩꯅ ꯊꯣꯡꯉꯥꯡꯗꯣ ꯑꯃꯨꯛ ꯑꯩꯈꯣꯏꯁꯦ ꯀꯩꯅꯣ ꯂꯥꯛꯑꯅ ꯆꯤꯡꯉꯕ
ꯑꯦꯕ꯭ꯔꯤ ꯑꯩꯗ ꯍꯥꯡꯇꯣꯛꯑ ꯊꯝꯃ
ꯍꯣꯏ ꯏꯆꯦ ꯍꯟꯗꯛꯇꯤ ꯐꯖꯅ ꯃꯦꯜꯂꯒꯦ ꯑꯅꯤꯔꯛꯅꯤꯁꯦ ꯁꯣꯏꯖꯩ ꯑꯩꯦ
ꯑꯩꯈꯣꯏꯕꯥꯅꯤ ꯌꯥꯝ ꯀꯦ ꯗ꯭ꯔꯣꯛ ꯑꯃꯗꯅ ꯗ꯭ꯔꯣꯛ ꯆ ꯔ ꯈꯪꯄꯇꯦ ꯄꯕꯤꯌꯥ
ꯐ
ꯄꯩꯁꯥ ꯆꯪꯉꯛꯇ꯭ꯔꯗꯤ ꯀꯃꯥꯏꯅ ꯇꯧꯅꯤ ꯀꯦꯖ ꯑꯣꯏꯍꯜꯂꯛꯇꯅ ꯁꯤ ꯇꯧꯔꯁꯤ ꯁꯤ ꯇꯧꯔꯁꯤꯅ ꯍꯥꯏꯅꯔꯝꯃꯛꯇꯅꯤ ꯃꯁ ꯑꯩ ꯑ
ꯈꯪꯖꯦꯦ ꯏꯆꯦ ꯑꯣ ꯑꯗꯨꯒ ꯁꯨꯃꯥꯏꯅ ꯍꯥꯏ ꯏꯆꯦ ꯑꯩꯈꯣꯏꯅ ꯁꯨꯝ ꯃꯤꯒꯤ ꯄꯣꯠꯂꯣꯏꯕꯒꯨꯝꯕ ꯆꯠꯂꯨꯀꯥꯟꯗꯗꯤ ꯃꯥꯡꯉꯦ ꯏꯁꯨ ꯊꯣꯛꯏ ꯅꯠꯇ꯭ꯔꯥ
ꯑꯥ
ꯃꯤꯃꯤꯒꯤ ꯋꯥꯈꯜ ꯍꯥꯏꯗꯤ ꯃꯥꯏ ꯑꯩꯈꯣꯏꯗ ꯈꯪꯉ ꯈꯜꯂꯤꯗꯣ ꯑꯗꯨꯀꯥꯟꯗ ꯑꯩꯈꯣꯏꯗꯤ ꯑꯗꯨ ꯊꯝꯃꯝꯕꯗ ꯑꯗꯨꯝ ꯄꯥꯏꯔꯤꯅꯦꯕ ꯑꯁꯦꯡꯕ ꯑꯩꯈꯣꯏꯅ ꯑꯒꯤ ꯁꯥꯔ ꯅꯥꯅꯦ ꯁꯅ ꯏꯔꯨꯊꯣꯛꯀꯣ ꯍꯜꯂꯒꯅ
ꯑꯥ
ꯍꯥꯏꯅꯤꯡꯅꯦ ꯑꯗꯨꯝ ꯀꯩꯁꯨꯗꯤ ꯈꯟꯗ꯭ꯔꯦꯕ ꯑꯩꯈꯣꯏꯗꯤ ꯑꯗꯨ ꯄꯥꯔꯕꯩ ꯑꯃ ꯑꯅꯤ ꯂꯩ ꯃꯈꯣꯡ ꯇꯦꯛꯄ ꯑꯃ ꯂꯩ
ꯃꯈꯣꯡ ꯇꯦꯛꯄꯗꯨꯗꯤ ꯃꯌꯥꯝꯅꯦ ꯍꯦ ꯄ꯭ꯔꯦꯛꯇꯤꯀꯦꯜ ꯇꯧꯅꯕꯒꯤ ꯇꯧꯕꯗ ꯁꯨꯡꯁꯣꯏꯕꯗꯣ ꯁꯔꯨ ꯀ ꯌꯥꯝ ꯇꯧꯋꯦꯗ ꯀꯣꯛꯁꯨ ꯃꯌꯥꯝ ꯂꯩꯌꯦ ꯑꯗꯨꯗꯤ ꯀꯣꯛꯇꯨꯗꯤ ꯑꯁꯦꯡꯕ꯭ꯔꯥ ꯁꯦꯡꯗꯕ꯭ꯔꯥ ꯈꯪꯗꯦꯕꯀꯣ ꯏꯁꯀꯜ ꯀꯥꯞꯄ ꯀꯥꯟꯗ ꯑꯩꯈꯣꯏꯒꯤ ꯑꯗꯨꯁꯨ ꯂꯩꯗꯤ ꯂꯩ ꯑꯣꯜꯍꯜꯂꯦꯕꯀꯣ
ꯅꯣꯏꯁꯦ ꯑꯗꯨꯗ
ꯑꯣꯏ ꯍꯥꯏꯕ ꯏꯆꯦ ꯑꯗꯨꯅꯅꯦ ꯑꯩꯅ ꯂꯧꯎꯔꯤꯁꯦ ꯍꯥꯏꯗꯤ ꯍꯣꯏ ꯍꯧꯖꯤꯛꯅ ꯑꯩꯈꯣꯏꯅ ꯏꯁꯄꯤꯁꯂꯥꯏꯦꯁꯟꯁꯦ ꯁꯣꯁꯦꯜ ꯂꯥꯛꯈꯤꯕꯒꯤ ꯑꯩꯈꯣꯏꯕꯨꯗꯤ ꯍꯧꯖꯤꯛꯇꯤ ꯈꯔ ꯌꯥꯎꯗ꯭ꯔꯦꯕ ꯑꯗꯨ ꯑꯣꯏꯇꯔꯁꯨ ꯑꯩꯈꯣꯏ ꯁꯦꯀꯦꯟ ꯁꯦꯝꯐꯥꯎꯗꯤ ꯆꯞ ꯃꯥꯟꯅ ꯇꯝꯃꯤꯟꯅꯩꯩꯅ ꯂꯣꯏꯅ ꯑꯣꯁꯇꯤꯌꯣꯃꯦꯇ꯭ꯔꯤꯛ ꯀꯥꯏꯅꯈꯩꯁꯦ ꯑꯩꯈꯣꯏꯒꯤ ꯀꯩꯅꯣꯁꯦ ꯑꯩꯈꯣꯏꯒꯤꯥ ꯑꯁꯦꯡꯕ ꯕꯣꯗꯤꯁꯤꯗ ꯑꯣꯟꯗꯅ ꯁꯣꯃꯥꯇꯣꯃꯦꯇ꯭ꯔꯤꯛ ꯀꯥꯏꯅ ꯀꯧꯋꯦꯕꯀꯣ ꯁꯣꯃꯥꯇꯣꯃꯦꯇ꯭ꯔꯤꯛ ꯃꯦꯖꯔꯃꯦꯟ ꯀꯥꯏ ꯍꯥꯏꯔꯒ ꯑꯩꯈꯣꯏꯒꯤ ꯃꯤ ꯑꯁꯦꯡꯕ ꯁꯕꯖꯦꯛꯁꯤꯗ ꯑꯣꯟꯕꯗꯣ ꯑꯗꯣ ꯑꯣꯁꯇꯤꯌꯣꯃꯦꯇ꯭ꯔꯤꯁꯤꯅ ꯃꯣꯏ ꯁꯔꯨꯗꯒ ꯑꯣꯟꯕꯤ ꯈꯣꯠꯄꯤ ꯌꯥꯝ ꯇꯧꯋꯦ ꯑꯩꯈꯣꯏꯗꯤ ꯈꯨꯠꯂꯥꯏ ꯌꯥꯝ ꯂꯩ ꯑꯗꯨꯅ ꯍꯥꯏꯗꯤ ꯀꯣꯛꯁꯦ ꯑꯩꯈꯣꯏꯅ ꯇꯝꯃꯤꯁꯤꯁꯦ ꯔꯦꯁꯅꯦꯕ ꯔꯦꯁ ꯍꯥꯏꯇꯥꯔ ꯃꯣꯡꯒꯣꯜꯣꯝ ꯑꯣꯏꯇꯥꯔꯗꯤ ꯃꯥꯒꯤ ꯀꯣꯛꯁꯤ ꯀꯌꯥꯝ ꯆꯥꯎꯅ ꯂꯩꯗꯅ ꯀꯣꯛꯁꯤꯇꯪ ꯑꯣꯜꯂꯀꯥꯟꯗ ꯑꯩꯈꯣꯏꯅꯒ ꯈꯪꯉꯝꯝꯕꯗꯣ ꯑꯦ ꯁꯤꯗꯤ ꯃꯪꯒꯣꯂꯣꯏꯗꯀꯤ ꯀꯣꯛꯅꯤ ꯂꯩꯗꯅ ꯁꯤ ꯅꯦꯒ꯭ꯔꯣꯏꯗꯀꯤ ꯃꯥꯏ ꯈꯦꯠꯅꯕꯗꯣ ꯑꯗꯨ ꯐꯥꯎ ꯑꯗꯨꯃꯥꯏꯅ ꯉ ꯃꯗꯨꯗꯒꯤ ꯑꯩꯈꯣꯏꯒꯤ ꯃꯦꯟꯗꯤꯕꯜ ꯍꯥꯏꯇꯥꯔꯦ ꯁꯤꯒꯤ ꯌꯥꯒꯁꯦ ꯎꯔꯀꯥꯟꯗ ꯁꯤꯅ ꯅꯣꯏ ꯀꯤꯅꯤ ꯀꯥꯏꯅ ꯂꯩꯕꯗꯣ
ꯑꯐ
ꯈꯦꯠꯅꯕ ꯑꯗꯨꯒꯨꯝꯕꯁꯨ ꯈꯔ ꯇꯧꯋꯦ ꯀ ꯀꯣꯛ ꯑꯆꯧꯕ ꯀꯥꯏꯅ ꯂꯩꯌꯦ ꯗꯣꯂꯤꯀꯣ ꯁꯦꯐꯥꯂꯤ ꯑꯣꯏꯕ ꯀꯣꯛ ꯀ ꯑꯗꯒꯤ ꯕꯔꯀꯤ ꯁꯦꯐꯥꯂꯤ ꯀꯥꯏꯅ ꯌꯥꯝ ꯇꯧꯋꯦ
ꯏꯕꯥꯅꯤ ꯁꯨꯔ ꯃꯥꯜꯂꯦꯀꯣ ꯑꯗꯨꯗꯤ
ꯍꯣꯏ ꯍꯣꯏ ꯁꯨꯔꯦ ꯏꯆꯦ ꯊꯝꯃꯒꯦ